ꯍꯂꯣ
ꯀꯩꯗꯧꯔꯤꯒꯦ?
ꯀꯦꯝ ꯇꯧꯗꯦꯗꯥ ꯁꯨꯝ ꯄꯣꯊꯔꯝꯕꯅꯤ ꯍꯨꯃꯥꯡ ꯁꯧꯃꯟꯗꯥꯅ ꯅꯞ - ꯅꯞ ꯂꯥꯎꯔꯦ ꯏꯁꯥꯁꯦ
ꯇꯨꯝꯕ ꯍꯧꯒꯠꯄ ꯀ ꯌꯥꯝ ꯀꯨꯏꯔꯒꯦ?
ꯀꯨꯏꯗ꯭ꯔꯤ ꯏꯕꯦꯝꯃ ꯕꯣꯜ ꯌꯦꯡꯉꯨꯕꯩ ꯉꯔꯥꯡ
ꯑꯣ ꯉꯔꯥꯡ ꯕꯣꯜ ꯌꯦꯡꯕꯒꯤ
ꯑ ꯑꯩꯕꯨꯗꯤ ꯌꯥꯝ ꯀꯟꯅ ꯌꯦꯡꯕ ꯅꯠꯇꯦꯗ ꯑꯉꯥꯡꯉꯩ ꯌꯦꯡꯕ ꯑꯗꯨꯗꯨꯗ
ꯂꯥꯡꯕꯗꯣ
ꯆꯠꯆꯥꯒꯤ ꯃꯆꯥ ꯑꯃꯅꯦ
ꯑꯥ
ꯕꯣꯜ ꯌꯦꯡꯕꯒꯤ ꯑꯩꯒꯤ ꯃꯅꯥꯛꯇ ꯇꯨꯝꯕ ꯑꯗꯣ ꯃꯥꯗꯣ ꯃꯥꯗꯤ ꯕꯣꯜ ꯌꯦꯡꯉꯝꯗꯥꯏꯗꯨꯗ ꯎꯏꯊꯔꯛꯑꯕ ꯑꯗꯨꯗꯒꯤ ꯃꯥ ꯎꯏꯗ ꯐꯡꯅꯕꯅꯩ ꯋꯥꯅꯤꯗꯣ ꯑꯗꯨꯝ ꯑꯩꯁꯨ ꯇꯨꯝꯗꯕꯤꯗ ꯃꯥ ꯉꯥꯏꯃꯤꯟꯅ ꯂꯩꯔꯕ ꯑꯗꯨꯒꯤ ꯇꯨꯝꯕ ꯊꯦꯡꯉꯦ ꯑꯩꯗꯣ
ꯑ
ꯅꯪꯗꯤ ꯌꯦꯡꯗ꯭ꯔꯣ
ꯑꯩꯗꯤ ꯕꯣꯜ ꯌꯦꯡꯗ ꯑꯩꯈꯣꯏ ꯁꯥꯏꯗ ꯍꯥꯏꯗꯤ ꯑꯩꯈꯣꯏ ꯏꯃꯨꯡꯗꯕꯨ ꯃꯣꯏ ꯐꯣꯟ ꯐꯣꯟꯗ ꯌꯦꯡꯅꯕ ꯋꯥꯅꯦꯕ꯫ ꯇꯤꯕꯤꯗꯒ ꯌꯦꯡꯕꯗꯨꯗꯤ ꯌꯦꯡꯗꯕꯩꯅ ꯅꯨꯡꯉꯥꯏꯇꯦꯕ ꯇꯤꯕꯤꯗ ꯌꯦꯡꯉꯀꯥꯟꯗ ꯄꯨꯂꯞ ꯌꯦꯡꯕꯗꯨꯅꯦ ꯌꯥꯝ ꯅꯨꯡꯉꯥꯏꯕꯅꯦꯕ꯫
ꯍꯣꯏ ꯑꯗꯨꯕꯨꯗꯤ
ꯆꯥꯛ ꯊꯣꯡꯈ꯭ꯔꯕꯣ
ꯆꯥꯛꯀ ꯊꯣꯡꯗ꯭ꯔꯤꯗ ꯑꯩꯈꯣꯏꯒꯤ ꯒ꯭ꯌꯥꯁꯇꯣ ꯀꯔꯤ ꯍꯥꯏꯅꯤ ꯕꯔꯅꯔꯗꯣ ꯐꯨꯜꯂꯛꯄꯒ ꯑꯗꯒꯤ ꯍꯟꯗꯛꯁꯦ ꯒ꯭ꯌꯥꯁꯁꯦ ꯃꯍꯤ ꯑꯃꯨꯕ ꯀꯥꯂꯤ ꯌꯥꯝ ꯀꯥꯏ ꯍꯥꯏꯅꯩꯕ
ꯎꯝ
ꯑꯗꯨ ꯀꯥꯕꯒꯤꯔ ꯑꯩꯈꯣꯏ ꯕꯔꯅꯔꯅ ꯐꯨꯜꯜꯂꯤꯔꯥ ꯀꯩꯅꯣ ꯈꯪꯗꯦꯗ ꯕꯔꯅꯔ ꯁꯦꯝꯈꯤꯕꯒꯤ ꯇꯥꯛꯀ ꯆꯥꯗ꯭ꯔꯤꯗ
ꯅꯣꯏꯒꯤꯗꯤ
ꯑꯩꯈꯣꯏꯗꯤ ꯍꯦꯟꯖꯥꯡ ꯍꯥꯥꯟꯅ ꯊꯣꯡꯈ꯭ꯔꯦ ꯀꯩꯅꯣ ꯊꯣꯡꯉꯦ ꯎꯇꯤ ꯊꯣꯡꯉꯦꯕ
ꯑꯥ ꯀꯩ ꯎꯇꯤꯅꯣ?
ꯑꯥ ꯑꯁꯪꯕꯗꯣ
ꯑꯥ
ꯑꯧꯗꯨ ꯊꯣꯡꯉꯦ
ꯑ ꯍꯥꯎꯅꯤ
ꯅꯥꯍꯟ ꯈꯩꯗꯤ ꯆꯥꯛ ꯄꯨꯡ ꯀꯌꯥ ꯆꯥꯒꯦ
ꯅꯍꯥꯟꯉꯩꯗꯤ ꯆꯥꯛ ꯑꯗꯨꯝ ꯁꯨꯝꯀꯥꯟꯗ ꯆꯥꯔꯕꯅꯦꯕ
ꯃꯥ ꯑꯗꯨꯗꯤ ꯉꯁꯤ ꯌꯥꯝ ꯊꯦꯡꯉꯦꯀꯣ
ꯑꯥ ꯁꯨꯝ ꯀꯥꯟꯗ ꯆꯥꯕ ꯂꯣꯏꯔꯛꯄꯩ ꯀꯩ ꯀꯩ ꯇꯧꯔꯒ ꯕꯥꯔꯣ ꯃꯈꯥꯏ ꯕꯥꯔꯣꯒ ꯇꯥꯔꯛꯄ ꯑꯗꯥꯏꯗꯗꯤ ꯑꯗꯨꯝ ꯅꯣꯡ ꯐꯥꯗꯣꯛ ꯑꯃꯒ ꯇꯥꯕꯁꯨ ꯌꯥꯎꯋꯦꯀꯣ ꯂꯣꯏꯁꯟ ꯂꯣꯏꯕꯗ ꯑꯗꯨꯋꯥꯏꯗꯗꯤ ꯑꯗꯨꯝ ꯂꯣꯏꯅꯔꯗꯕꯅꯦꯕ
ꯑꯣ ꯑꯗꯨ ꯀꯩꯅꯣꯗꯤ ꯇꯧꯕ꯭ꯔꯣ ꯑ ꯍꯌꯦꯡꯒꯤꯁꯦ ꯁꯤꯗ ꯑꯣꯏꯅ ꯇꯧꯁꯦ ꯍꯥꯏꯔꯣ ꯅꯠꯇ꯭ꯔꯒ ꯑꯩꯈꯣꯏꯁꯦ ꯕꯖꯥꯔꯗ ꯑꯣꯏꯅ ꯆꯠꯁꯦ ꯍꯥꯏꯔꯣ
ꯑꯗꯨꯅꯦ ꯀꯔꯤ ꯍꯥꯏꯅꯔꯤꯒꯦ ꯅꯣꯏꯆꯦꯒꯤ ꯋꯥ ꯑꯃ ꯍꯥꯏꯗꯤꯀꯣ ꯑꯃ ꯀꯩꯅꯣꯒꯤ
ꯊꯕꯛ ꯆꯤꯟꯕ ꯃꯤꯁꯤ ꯋꯥ ꯍꯥꯟꯅ ꯇꯥꯗ꯭ꯔꯗꯤ ꯑꯩꯈꯣꯏꯅ ꯂꯦꯞꯊꯣꯛꯄꯗꯣ
ꯎꯝ
ꯃꯥ ꯑꯉꯥꯡ ꯄꯩꯈꯥ ꯂꯩꯕ꯭ꯔꯥ ꯅ ꯆꯠ ꯀꯅ ꯑꯃ ꯆꯠ ꯀꯩꯀꯩ ꯆꯠꯇꯧ ꯂꯩ ꯆꯠꯁꯦ ꯍꯥꯏꯔ ꯑꯗꯣ ꯍꯪꯑꯣ
ꯍꯣꯏ ꯑꯩ ꯍꯣꯔꯦꯟ ꯐꯖꯅ ꯍꯪꯉꯛꯑꯒꯦ ꯃꯥꯏ ꯃꯅꯥꯛꯇꯥꯕꯨꯗꯤ ꯂꯩꯌꯦꯕꯥ ꯍꯣꯔꯦꯟ ꯑꯣꯏꯅ ꯐꯖꯅ ꯍꯪꯉꯒꯅꯦ ꯀꯟꯐꯥꯔꯝ ꯇꯥꯔꯒ ꯍꯥꯏꯔꯁꯦ ꯅꯪꯁꯨ ꯍꯥꯏꯌꯣ
ꯑꯥ
ꯑꯗꯨꯃꯥꯏꯅ ꯀꯟꯐꯥꯔꯝ ꯇꯥꯔꯁꯤ
ꯑꯗꯥꯁꯨ ꯌꯥꯔꯦ ꯑꯗꯨꯒ ꯁꯤꯗ ꯆꯥꯔꯁꯨ ꯌꯥꯔꯦꯗꯀꯣ
ꯎꯝ ꯌꯥꯏ
ꯆꯠꯁꯦ ꯍꯥꯏꯔꯣ ꯑꯗꯨꯗꯤ ꯆꯠꯁꯦ ꯃꯥꯅꯁꯨ ꯆꯠꯁꯦ ꯍꯥꯏꯕ ꯃꯥꯜꯂꯦ ꯑꯗꯨꯗꯤ ꯍꯥꯌꯦꯡꯁꯦ ꯍꯦꯛꯇ
ꯄꯨꯡ ꯀꯌꯥ ꯑꯗ꯭ꯋꯥꯏꯗ ꯆꯠꯂꯨꯁꯤꯒꯦ ꯑꯗꯨꯗꯤ
ꯄꯨꯡꯁꯦ ꯈꯔ ꯉꯟꯅ ꯆꯠꯁꯦ
ꯂꯟꯆꯦꯟꯕ ꯑꯕꯨꯡꯉꯣ ꯁꯤꯑꯃꯇ ꯐꯣꯟ ꯄꯥꯏꯔꯣꯂꯥꯛꯑꯣꯅꯦ
ꯎꯝ
ꯀꯩ ꯍꯥꯏꯒꯦ ꯍꯌꯦꯡ ꯄꯨꯡꯗꯣ ꯍꯥꯏꯅꯔꯁꯤꯀꯣ ꯑꯗꯨꯗꯤ
ꯎꯝ ꯄꯨꯡ ꯍꯥꯏꯅꯔꯁꯦ
ꯎꯝ ꯑꯁ ꯇꯜꯂꯦꯗ ꯆꯥꯛꯄꯨ ꯂꯥꯝꯁꯤꯜꯂꯛꯑꯦ ꯄꯣꯔꯣꯊꯥꯔ ꯀꯩꯅꯣꯝ ꯆꯥꯅꯤꯡꯉꯦꯗ
ꯃꯦꯒꯤ ꯍꯧꯔꯒ ꯆꯥꯎ ꯌꯥꯗ꯭ꯔꯣ
ꯃꯦꯒꯤꯁꯦ ꯄꯨꯨꯛꯅꯥꯔꯦ ꯑꯩ ꯀꯩꯝ ꯆꯗ꯭ꯔꯦ
ꯑꯃ ꯀꯣꯏꯔꯤꯌꯟꯒꯤ ꯄꯥꯄꯔ ꯇ꯭ꯥꯢꯞꯇ ꯇꯧꯕꯗꯣ
ꯑꯥ
ꯑꯗꯨꯗꯣ ꯀꯩꯅꯣ ꯇꯧꯁꯦ ꯀꯩꯕꯥ ꯑꯗꯨꯒꯤ ꯎꯝ ꯑꯗꯨꯗ ꯇꯧꯔ ꯑꯗꯨꯗ ꯍꯥꯞꯆꯜꯂꯒ ꯃꯦꯒꯤ ꯍꯥꯞꯆꯜꯂꯒ ꯆꯥꯕꯩꯗꯣ ꯋꯥ꯭ꯏꯁꯤ ꯑꯗꯨꯗꯨ ꯌꯥꯝ ꯆꯥꯅꯤꯡꯉꯦ ꯎꯝ ꯀꯩꯅꯣ ꯇꯧꯕꯩꯗ ꯔꯤꯜꯁꯇꯒꯌꯥꯝ ꯊꯦꯡꯅꯕ ꯔꯣꯛ ꯄꯦꯄꯔ ꯁꯤꯖꯔ ꯇꯧꯔꯒ ꯁꯥꯟꯅꯕꯗꯣ ꯑꯗꯨ ꯌꯥꯝ ꯁꯥꯟꯅꯅꯤꯡꯉꯤ ꯑꯗꯣ ꯈꯣꯏꯁꯨ ꯅꯣꯡꯃ ꯇꯧꯁꯦ
ꯑꯥ ꯑꯥ
ꯔꯣꯛ ꯄꯦꯄꯔ ꯁꯤꯖꯔꯅ ꯇꯧꯔꯒ
ꯑꯥ ꯑꯕꯨꯡꯉꯣ
ꯀꯣꯛꯀ ꯉꯥꯎꯏ ꯋꯦꯠ
ꯅ ꯑꯌꯣ ꯀꯔꯤ ꯀꯔꯤ ꯀꯔꯤ ꯀꯔꯤ ꯀꯤꯂꯤ ꯆꯥꯅꯥ ꯆꯥꯔꯛꯁꯤꯀꯣ
ꯀꯤꯂꯤꯆꯥꯅ ꯆꯥꯔꯛꯁꯦ ꯆꯧꯖꯨ ꯆꯥꯔꯛꯁꯦ ꯑꯗꯨꯅ ꯑꯩꯈꯣꯏ ꯉꯥꯏꯍꯥꯛ ꯑ ꯉꯍꯥꯃꯨꯛ ꯆꯪꯉꯨꯕ ꯀꯦꯐꯦ ꯑꯃꯗꯣ ꯈꯪꯕ꯭ꯔꯥ ꯅꯪꯖꯨ ꯆꯪꯉꯛꯑꯝꯒꯅꯤ ꯑꯩꯈꯣꯏ ꯆꯦꯒ ꯅꯪ ꯆꯠꯂꯗꯤ ꯃꯥ ꯑꯗꯨꯝ ꯆꯪꯕꯅꯤ ꯕꯖꯥꯔꯒꯤꯗꯨꯗ ꯑꯗꯨꯗ ꯆꯪꯉꯨꯁꯤꯔꯕ
ꯌꯥꯏꯌꯦ ꯑꯗꯨ ꯆꯪꯉꯁꯨ ꯌꯥꯏ
ꯎꯝ ꯄ꯭ꯔꯤ ꯑꯩꯈꯣꯏ ꯏꯅꯥꯎꯄꯨꯗꯤꯁꯨ ꯌꯥꯎꯗꯣꯏꯅꯦꯕ ꯃꯥꯗꯤ ꯆꯪꯖꯗ꯭ꯔꯤꯕꯅꯦꯕ ꯑꯗꯨꯒꯤ ꯑꯗꯨꯗ ꯆꯪꯉꯦ ꯑꯗꯨꯒ ꯄꯩꯁꯥꯗꯣ ꯈꯥꯏꯖꯟꯅꯔꯒ ꯑꯗꯨꯝ
ꯎꯝ ꯍꯥꯏꯖꯤꯟꯅꯔꯣꯏ ꯅꯣꯏꯁꯦ ꯂꯩꯍꯟꯒꯦ ꯑꯩꯒꯤꯗꯤ ꯈꯪꯗꯦꯀꯣ
ꯍꯣꯏ ꯃꯥ ꯄꯩꯁꯥ ꯂꯩꯇꯦꯅ ꯍꯥꯟꯅ ꯍꯥꯏꯔꯤꯅꯦ ꯃꯥꯗꯤ ꯌꯥꯝ ꯍꯩꯌꯦ ꯃꯥ ꯈꯗ꯭ꯔꯛ ꯃꯗ꯭ꯔꯛ ꯇꯧꯕ ꯈ꯭ꯔꯥ
ꯀꯩ ꯑꯕꯥ
ꯈꯗ꯭ꯔꯛ ꯃꯗ꯭ꯔꯛ ꯇꯧꯕ ꯈꯔ ꯍꯩꯌꯦꯕ ꯃꯥ ꯄꯩꯁꯥ ꯂꯩꯇꯦ ꯒꯥꯏꯅ ꯑꯩꯉꯣꯟꯗ ꯍꯥꯟꯅ ꯍꯥꯏꯔ ꯍꯥꯏꯔꯛꯑꯦ
ꯑꯁ ꯍꯥꯟꯅ ꯍꯥꯏꯗꯣꯔꯛꯢꯔꯣ ꯃꯥ ꯁꯦꯟꯗꯣꯏ ꯆꯥꯕꯗꯣ ꯄꯩꯁꯥ ꯊꯤ ꯄꯥꯏꯕꯅ ꯑꯩꯒꯤ ꯁꯔꯨꯛꯇꯣ ꯃꯥ ꯂꯩꯍꯟꯗꯣꯏꯅꯦ ꯑꯩꯗꯤ ꯑ ꯀꯔꯤ ꯀꯔꯤ ꯀꯔꯤ ꯀꯥꯎꯔꯦꯅꯦ ꯍꯥꯌꯦꯡ ꯑꯗꯨ ꯅꯨꯡꯊꯤꯟꯗ ꯆꯠꯁꯦ ꯍꯥꯏꯔꯣ ꯅꯠꯇ꯭ꯔꯒꯅ ꯄꯨꯡ ꯑ ꯉꯟꯅ ꯊꯣꯛꯁꯦ ꯍꯥꯏꯔꯣ ꯀꯃꯥꯏ ꯇꯧꯁꯤꯒꯦ ꯉꯟꯅꯥ ꯊꯣꯛꯄꯅ ꯐꯕ꯭ꯔꯥ